ꯑꯦꯛ ꯁꯦꯡ ꯁꯦ ꯑꯩ ꯉꯁꯤ ꯃꯉꯥꯃꯨꯛ ꯄꯤꯔꯛꯑꯦ
ꯑꯣ
ꯌꯥꯕ꯭ꯔ ꯌꯦ ꯌꯦꯦꯅ ꯇꯧꯔꯛꯄꯅꯦ ꯑꯗꯨ
ꯑꯣ
ꯑꯗꯗꯤ ꯃ ꯇꯤꯡꯁꯦ ꯑꯩꯅ ꯑꯃꯨꯛꯇꯪ ꯇꯧꯕ ꯆꯤꯡꯗꯣꯏꯅꯦꯕ ꯇ꯭ꯔꯥ ꯁꯤꯅ ꯏꯅꯥꯎꯅ ꯇꯧꯔꯛꯄꯗꯤ ꯑꯅꯤꯔꯛ ꯁꯨꯗꯣꯏꯅꯦꯕ
ꯑꯣ ꯍꯧꯖꯤꯛꯀꯤꯗꯨꯣ ꯃꯊꯟꯇ ꯀꯛꯈꯤꯕ꯭ꯔꯣ ꯏꯌꯥꯝꯕꯅ ꯀꯛꯄꯤꯔꯤꯔꯣ
ꯀꯛꯄꯅꯤ
ꯏꯌꯥꯝꯕꯅ ꯀꯛꯄꯤꯕꯅꯦꯕ
ꯑꯩꯅ ꯀꯛꯄ ꯅꯠꯇꯦꯌꯦ ꯃꯁꯥꯅ ꯑꯗꯨꯝꯛ ꯍꯣꯏ
ꯑꯣ ꯁꯤ ꯏꯌꯥꯝꯕꯒꯤ ꯑꯅꯧꯕ ꯑꯃ ꯄꯤꯔꯛꯑꯕꯅꯤꯅ ꯑꯅꯧꯕ ꯑꯃꯃꯨꯛ ꯆꯤꯡꯗꯣꯏꯅꯦ ꯁꯤꯁꯦ ꯂꯣꯏꯕ ꯀꯥꯟꯗ
ꯄꯆꯤꯟꯕ꯭ꯔꯕ ꯑꯩꯒꯤ
ꯑꯥ ꯑꯩꯅ ꯉꯔꯥꯡ ꯃꯣꯏꯅ ꯁꯨꯝ ꯋꯥꯔꯣꯜ ꯃꯌꯥꯝ ꯄꯤꯕꯗꯨ ꯄꯥꯕ ꯀꯥꯟꯗ ꯀꯨꯟꯊ꯭ꯔꯥꯔꯛꯇꯤ ꯍꯥꯏꯕꯅꯦꯕ ꯑꯗꯨꯅ ꯀꯨꯟꯊ꯭ꯔꯥ ꯑꯗꯨ ꯁꯨꯗ꯭ꯔꯤꯕꯣ ꯃꯣꯏꯁꯦ ꯃꯉꯥ ꯃꯉꯥ ꯃꯉꯥ ꯑꯗꯨꯃꯥꯏꯅ ꯄꯤꯔꯛꯀꯗꯕ ꯃꯥꯜꯂꯦ
ꯑꯗꯨꯃꯥꯏꯅ ꯇꯧꯕ ꯃꯥꯜꯂꯦ ꯑꯩꯒꯤꯁꯦ ꯉꯔꯥꯡꯒꯤ ꯃꯉꯥ ꯑꯗꯨ ꯊꯥꯔꯒ ꯇꯔꯥ ꯃꯉꯥ ꯇꯔꯥ ꯑꯗꯨꯏꯅ ꯏꯔꯦꯕꯀꯣ ꯃꯉꯥꯅ ꯇꯧꯗ꯭ꯔꯤ ꯇꯔꯥ ꯇꯔꯥ ꯄꯤꯕꯗ ꯃꯉꯥ ꯇꯧꯔꯦꯅ ꯍꯥꯏꯕꯗꯣ ꯑꯗꯨꯒꯤꯕ ꯀꯂ ꯎ ꯃꯣꯏꯅꯁꯨ ꯃꯅꯁꯨ ꯃꯁꯥꯅ ꯑꯗꯨꯝ ꯀꯛꯆꯕ ꯃꯥꯜꯂꯦ ꯍꯧꯖꯤꯛꯀꯤꯗꯣ
ꯍꯣꯏ ꯍꯣꯏ ꯀꯛꯆꯕ ꯃꯥꯜꯂꯦ
ꯑꯦ ꯄ꯭ꯔꯣꯐꯤꯠ
ꯑꯗꯨꯅ ꯌꯥꯔꯤꯉꯩꯗꯤ ꯑꯥ ꯋꯥꯔꯤ ꯁꯥꯕꯁꯦ ꯃꯣꯏꯅ ꯀꯛꯆꯔꯕꯅꯤꯅ ꯑꯩꯈꯣꯏꯅ ꯍꯦꯟꯅ ꯁꯥ ꯁꯥꯥꯕ ꯌꯥꯗ꯭ꯔꯕꯅꯤꯅ ꯑꯇꯣꯞꯄ ꯂꯣꯟꯁꯤꯦ ꯌꯥꯎꯗꯕꯅ ꯐꯔꯦ ꯑꯗꯨꯗꯤ ꯁꯣꯏꯗꯧ ꯁꯧꯔꯛꯄꯨꯗꯤ
ꯃꯥꯅꯦ
ꯍꯥꯟꯅꯕꯨꯗꯤ ꯍꯦꯟꯅ ꯁꯥꯕꯗꯨ ꯌꯥꯔꯝꯃꯦꯅ ꯍꯥꯏꯌꯦꯕ ꯑꯗꯣ ꯍꯧꯖꯤꯛ ꯌꯥꯗ꯭ꯔꯕꯅꯤꯅ
ꯈꯪꯕꯨꯗꯤ ꯈꯪꯉꯅꯤꯗ ꯁꯨꯝ ꯁꯨꯝ ꯇꯧꯔꯒ ꯀꯣ
ꯍꯣꯏ
ꯍꯥꯏꯗꯤ ꯃꯤꯒꯤ ꯂꯣꯟ ꯁꯤꯖꯤꯟꯅꯕ ꯌꯥꯗꯦ ꯑꯗꯨꯗꯣ ꯍꯦꯛꯇ ꯍꯥꯏꯗꯤ ꯌꯥꯝ ꯍꯩꯔꯨꯕꯒꯤ ꯈꯪꯉꯨꯕꯒꯤ ꯅꯠꯇꯅ ꯁꯨꯝ ꯂꯣꯟꯗꯨꯗ ꯁꯨꯝ ꯍꯥꯏꯒꯤꯕ ꯂꯩꯗꯅꯀꯣ ꯁꯨꯝ ꯍꯩꯅꯕꯤꯗ
ꯍꯣꯏ ꯑꯩꯈꯣꯏ ꯁꯨꯝ ꯑꯩꯈꯣꯏꯗ ꯁꯨꯝ ꯀꯩꯅꯣꯗ ꯏꯗ ꯆꯨꯁꯟꯒꯤꯕ ꯍꯥꯏꯒꯗ꯭ꯔꯥ ꯆꯤꯟꯗ ꯁꯨꯝ ꯄꯟꯒꯤꯕ ꯍꯥꯏꯒꯗ꯭ꯔꯥ ꯑꯗꯨꯃꯥꯏꯅ ꯋꯥꯔꯤ ꯁꯥꯕꯗ ꯇꯣꯞ ꯍꯦꯛꯇ ꯌꯥꯎꯒꯤꯕꯖꯤ
ꯕꯦꯔꯥꯅꯤ ꯍꯧꯖꯤꯛꯀꯤꯗꯣ
ꯑꯗꯨ ꯁꯨꯝ ꯁꯥꯔꯒꯕꯨꯗꯤ ꯑꯗꯨꯝ ꯈꯪꯉꯛꯑꯅꯤꯗꯤ ꯏꯌꯥꯝꯅ ꯑꯗꯨꯝ ꯉꯝꯃꯛꯑꯅꯦꯕ
ꯑꯩ ꯁꯥꯕ ꯍꯧꯔꯀꯥꯟꯗ ꯑꯗꯨꯝ ꯑꯩꯁ ꯁꯤꯗꯤ ꯌꯥꯗꯦ ꯍꯥꯏꯕꯗꯨ ꯑꯗꯨꯝ ꯍꯥꯏꯔꯝꯗꯥꯏꯗ ꯋꯥꯈꯟꯗꯨꯗ ꯂꯥꯛꯑꯅꯦꯕ
ꯑꯩꯗꯤ ꯑꯩꯒ ꯊꯪꯅꯕ ꯑꯗꯒꯤ ꯈꯥ ꯇꯥꯕꯁꯤꯡ ꯃꯣꯏ ꯃꯔꯤ ꯃꯉꯥꯗꯤ ꯑꯗꯨꯝ ꯍꯥꯏꯔꯒꯦꯅꯗꯤ ꯈꯟꯕ ꯑꯗꯣ ꯑꯩꯅ ꯍꯥꯟꯅ ꯁꯨꯝ ꯄꯩꯁꯥ ꯅꯨꯡꯁꯥꯗꯨ ꯐꯪꯕ꯭ꯔꯥ ꯀꯃꯥꯏꯅ ꯇꯧꯒꯦꯗꯨ ꯍꯥꯏꯐꯦꯠꯁꯨ ꯈꯪꯅꯤꯡꯕ
ꯍꯣꯏ
ꯍꯥꯏꯗꯤ ꯑꯩꯅ ꯑꯍꯥꯟꯕ ꯁꯤꯒꯤꯁꯤ ꯌꯥꯎꯕ ꯀꯥꯟꯁꯤꯗ ꯑꯩꯈꯣꯏꯒꯤ ꯑꯣꯖꯥꯗꯨꯅꯁꯨ ꯃꯣꯏꯒꯤ ꯑꯋꯥꯃꯟ ꯈꯔ ꯈꯔꯁꯨ ꯑꯗꯨꯝ ꯂꯧꯋꯦꯕ
ꯍꯣꯏ
ꯑꯗꯨ ꯂꯧꯕ ꯀꯥꯟꯗꯨꯗ ꯑꯩꯅꯁꯨ ꯑꯩꯒꯤ ꯃꯛ ꯈꯥꯗ ꯌꯥꯎ ꯑꯩꯅ ꯍꯥꯏꯔꯒ ꯌꯥꯎꯍꯟꯗꯣꯏ ꯃꯤꯒꯩꯖꯦ ꯃꯣꯏꯗꯩꯖꯨ ꯂꯧꯗꯣꯏꯅꯦꯕ ꯍꯧꯖꯤꯛꯀꯤ ꯑꯩꯒꯤ ꯑꯣꯖꯥꯗꯨꯗ ꯄꯤꯅꯕ ꯍꯥꯏꯇꯥꯔꯦꯅꯦꯀꯣ
ꯍꯣꯏ
ꯑꯗꯣ ꯃꯤꯅꯤ ꯋꯥꯔꯤꯒꯤ ꯋꯥꯅꯤ ꯌꯥꯝꯕ ꯌꯥꯝꯗꯕ ꯈꯤꯇꯪ ꯂꯧꯔꯨꯕꯗꯨ ꯊꯕꯛꯇꯨꯅ ꯑꯣꯏꯔꯗꯤ ꯐꯕ ꯀꯥꯟꯅꯕ ꯐꯪꯉꯗꯤ ꯐꯕ
ꯃꯥꯅꯦ ꯃꯥꯅꯦ
ꯀꯩꯒꯨꯝꯕ ꯀꯥꯟꯅꯕ ꯐꯪꯗ꯭ꯔꯦꯅ ꯈꯜꯂꯁꯦ ꯑꯩꯒꯤꯁꯨ ꯃꯤꯡꯆꯠ ꯃꯥꯡꯗꯣꯏꯅꯦꯕ
ꯃꯥꯅꯤ ꯃꯥꯅꯤ ꯊꯥꯖꯕꯁꯨ ꯃꯥꯡꯗꯣꯏꯅꯤ
ꯃꯥꯒꯤ ꯄꯩꯁꯥꯗꯣ ꯌꯥꯝ ꯆꯥꯎꯕꯒꯤ ꯅꯠ ꯇꯕ ꯍꯥꯏꯇꯥꯔꯦꯅꯦ ꯀꯩꯁꯨꯝ ꯂꯩꯇꯕꯗꯨꯗ ꯑꯩꯒꯤ ꯏꯖꯠꯁꯨ ꯁꯣꯛꯇꯣꯏꯅꯦꯕ ꯃꯔꯨ ꯑꯣꯏꯅ ꯏꯁꯥꯁꯤꯅ ꯍꯥꯟꯅ ꯈꯪꯉꯒ ꯍꯩꯔꯒ ꯁꯤꯒꯤ ꯃꯔꯝꯗ ꯈꯤꯇꯪ ꯀꯨꯞꯅ ꯈꯪꯉ ꯃꯇꯨꯡꯗ ꯍꯥꯏꯒꯦ ꯁꯤꯅꯦꯕ ꯈꯜꯂꯤꯖꯦ
ꯎꯝ
ꯑꯗꯣ ꯏꯅꯥꯎꯒ ꯊꯦꯡꯅꯕꯁꯦ ꯌꯥꯝ ꯅꯨꯡꯉꯥꯏ ꯍꯥꯏꯗꯤ ꯁꯨꯡ ꯅꯃꯥꯟꯅꯕ ꯍꯥꯟꯅ ꯌꯥꯎꯔꯝꯕꯒꯤ ꯋꯥꯔꯤ ꯂꯤꯔꯛꯄꯗꯨꯁꯨ ꯑꯩꯉꯣꯟꯗꯁꯨ ꯊꯥꯖꯕ ꯂꯩꯗꯅꯀꯣ
ꯎꯝ ꯃꯥꯅꯦ ꯃꯥꯅꯦ
ꯍꯥꯏꯖꯕ꯭ꯋꯥꯅꯤ ꯑꯩꯅ ꯀꯥꯟꯅꯕ ꯍꯥꯏꯁꯦ ꯃꯇꯝꯗꯣ ꯑ ꯌꯧꯔꯀꯥꯟꯗ ꯁꯨꯝ ꯀꯥꯟꯅꯔ ꯀꯥꯟꯗ ꯃꯤꯉꯣꯟꯗ ꯀꯣꯟꯅ ꯍꯥꯏꯔꯨꯀꯥꯟꯗ ꯃꯇꯝ ꯂꯣꯏꯁꯟꯒꯤꯕ ꯑꯃꯨꯛ ꯇꯥꯔꯝꯃꯗꯤ
ꯍꯣꯏ ꯍꯣꯏ ꯆꯨꯝꯃꯦ ꯑꯗꯨꯁꯨ
ꯑꯥ ꯇꯨꯡ ꯀꯣꯏꯅ ꯍꯌꯦꯡꯐꯧ ꯇꯧꯒꯗꯕ ꯊꯕꯛ ꯅꯠꯇꯝꯅꯤꯅꯀꯣ
ꯅꯠꯇꯦ ꯅꯠꯇꯦ ꯁꯤ ꯃꯇꯝ ꯈꯔ ꯈꯛꯀꯤ ꯋꯥꯅꯦꯕ
ꯑꯗꯨꯅ ꯃꯇꯝ ꯈꯔ ꯈꯛꯁꯤꯗ ꯑꯩꯈꯣꯏꯅ ꯀꯥꯟꯅꯕꯁꯤ ꯑꯩꯈꯣꯏꯅ ꯂꯧꯍꯧꯗ꯭ꯔꯒ ꯗꯤ ꯏꯌꯥꯝꯕ ꯑꯩꯈꯣꯏꯅ ꯂꯧꯍꯧꯗ꯭ꯔꯒꯗꯤ ꯑꯇꯣꯞꯄ ꯑꯃꯅ ꯑꯗꯨꯝ ꯂꯧꯒꯤꯗꯧ ꯂꯩꯔꯕꯅꯦꯕ
ꯑꯗꯨꯅ ꯑꯈꯪꯕ ꯑꯩꯈꯣꯏꯅ ꯑꯗꯨꯝ ꯂꯧꯍꯧꯕ ꯌꯥꯏꯗꯅ
ꯍꯣꯏ
ꯑꯗ ꯁꯤꯁꯤ ꯑꯃꯨꯛ ꯑꯩꯈꯣꯏꯒꯤ ꯑ ꯂꯂꯣꯟꯕ ꯂꯂꯣꯟꯕꯒꯤ ꯃꯑꯣꯡꯗ ꯑꯩꯈꯣꯏꯅ ꯄꯩꯁꯥ ꯈꯔ ꯊꯥꯔꯒ ꯃꯗꯨꯒꯤ ꯁꯦꯟꯗꯣꯡ ꯃꯨꯛ ꯐꯪꯕ ꯑꯗꯨ ꯑꯗꯨꯒꯨꯝꯕꯗꯤ ꯅꯠꯇꯦꯗꯅ ꯁꯤ ꯁꯤꯗꯤ ꯑꯩꯈꯣꯏꯅ ꯊꯕꯛ ꯇꯧꯕꯒꯨꯝꯕꯅꯦꯕ ꯁꯝꯅ ꯍꯥꯏꯔꯀꯥꯟꯗ ꯑꯩꯈꯣꯏꯅ ꯑꯥ
ꯂꯩꯕꯥꯛ ꯍꯨꯣꯜꯂꯨꯗꯦ ꯌꯣꯄꯥꯛ ꯇꯧꯔꯨꯗꯦ ꯍꯥꯏꯕꯒꯤ ꯋꯥꯅꯤ ꯑꯗꯨ ꯁꯤꯁꯨ ꯊꯕꯛ ꯃꯈꯜ ꯑꯃ ꯑꯩꯈꯣꯏꯗꯁꯨ ꯃꯇꯝꯗꯤ ꯃꯥꯡꯉꯤꯅꯦ
ꯃꯥꯅꯦ
ꯋꯥꯔꯤ ꯃꯉꯥꯔꯛ ꯁꯥꯕ ꯍꯥꯏꯁꯤ ꯄꯨꯡ ꯑꯃꯒꯤ ꯆꯥꯡꯗꯤ ꯑꯗꯨꯝ ꯃꯥꯡꯗꯣꯏꯅꯦꯕ ꯇꯁꯦꯡꯅ ꯍꯥꯏꯔꯒꯗꯤ
ꯆꯪꯗꯣꯏꯅꯦ ꯑꯗꯩ ꯃꯇꯝꯁꯨ ꯑꯗꯥꯒꯤ ꯁꯤꯗ ꯑꯩꯈꯣꯏꯅ ꯁꯥꯟꯅꯔꯤꯕ ꯀꯩꯅꯣꯁꯤꯁꯨ ꯑꯥ ꯒꯥꯟꯙꯤ ꯄꯩꯁꯥ ꯆꯪꯉꯤꯅꯤ
ꯃꯥꯅꯤ ꯃꯥꯅꯤ
ꯑꯗꯨ ꯀꯩ ꯀꯩꯅꯣꯗꯣ ꯁꯝꯗ꯭ꯔꯒꯗꯤ ꯁꯤꯁꯨ ꯄꯥꯛꯅ ꯌꯥꯕ ꯅꯠꯇꯦꯕ
ꯃꯥꯅꯤ ꯃꯥꯅꯤ ꯆꯨꯝꯃꯤꯌꯥ
ꯑꯗꯩꯏ ꯃꯊꯥꯛꯇꯥ ꯑꯩꯅ ꯈ꯭ꯋꯥꯏꯗꯒꯤ ꯅꯨꯡꯉꯥꯏꯕ ꯑꯃꯅ ꯑꯁꯤꯒꯤꯁꯦ ꯏꯁꯥꯒꯤ ꯑꯋꯥꯃꯟꯁꯨ ꯈꯔ ꯈꯔꯁꯨ ꯐꯪꯉꯅꯤ ꯑꯗꯥꯒꯤ ꯅꯣꯂꯦꯖꯁꯨ ꯂꯩꯍꯧꯔꯅꯤ ꯃꯔꯨ ꯑꯣꯏꯅ ꯑꯩꯈꯣꯏꯒꯤ ꯏꯔꯣꯟ ꯏꯌꯦꯛꯀꯤ ꯆꯥꯎꯈꯠꯍꯟꯕꯒꯤ ꯀꯩꯅꯣꯁꯤꯗ ꯑꯩꯈꯣꯏꯅꯁꯨ ꯑꯆꯧꯕ ꯃꯇꯦꯡ ꯑꯃ ꯄꯥꯡꯉꯤꯅꯦꯕ ꯃꯥꯂꯦꯝꯒꯤ ꯍꯣꯠꯅꯕꯗ ꯍꯥꯢ ꯇꯔꯦꯅꯦ
ꯃꯥꯅꯦ ꯏꯤꯌꯥꯝꯕ ꯁꯨꯝ
ꯅꯦꯜꯁꯤꯁꯨ ꯌꯥꯝ ꯅꯨꯡꯉꯥꯏ
ꯑꯗꯨ ꯏꯌꯥꯝꯕ ꯋꯥꯔꯤ ꯁꯥꯔꯤꯀꯥꯟꯗ ꯑꯩꯈꯣꯏꯒꯤ ꯑꯩꯒꯤꯁꯨ ꯑꯗꯨꯝ ꯑꯇꯣꯞꯄꯒꯤ ꯈꯣꯟꯖꯦꯜ ꯑꯗꯨꯝ ꯇꯥꯕ ꯈꯔ ꯌꯥꯎꯔꯝꯒꯅꯤ ꯑꯗꯣ ꯑꯇꯣꯞꯄꯒꯤ ꯈꯣꯟꯖꯦꯜꯒꯨꯝꯕ ꯇꯥꯕ ꯈꯣꯠꯄ ꯌꯥꯝ ꯂꯥꯡꯕꯒꯨꯝꯕꯁꯦ ꯌꯥꯔꯤꯈꯩꯏ ꯌꯥꯎꯍꯟꯒꯅꯨꯗꯤ ꯑꯗꯨꯃꯥꯏꯅ ꯍꯥꯏꯕꯅꯦ
ꯍꯣꯏ
ꯑꯩꯈꯣꯏꯅ ꯏꯕꯥꯅꯤꯅ ꯉꯥꯡꯅꯔꯤꯕ ꯂꯣꯟꯁꯦ ꯃꯣꯏꯅ ꯐꯖꯅ ꯃꯨꯟꯅ ꯌꯦꯡꯉꯀꯥꯟꯗ ꯃꯣꯏꯁꯨ ꯈꯟꯗꯣꯛꯑꯒ ꯁꯤꯖꯤꯟꯅꯔꯛꯀꯗꯣꯏꯅꯦꯕ ꯁꯤꯁꯦ ꯑꯗꯨꯅ ꯅꯥꯀꯟꯗꯒꯤ ꯀꯩꯒꯤ ꯑꯍꯦꯟꯕ ꯌꯥꯎꯁꯟꯕꯗꯨ ꯅꯨꯡꯉꯥꯏꯇꯕꯖꯥꯠꯅꯤ
ꯌꯥꯔꯦꯗꯥ ꯐꯥꯎꯍꯜꯂꯔꯣꯏꯁꯦ ꯉꯁꯤꯒꯤꯁꯤꯅꯀꯣ
ꯍꯣꯏ ꯍꯣꯏ
ꯑꯩꯁꯨ ꯏꯌꯔꯄꯤꯁꯇꯤ ꯍꯥꯞꯇꯤ ꯍꯥꯞꯄꯅꯤ
ꯑꯣ ꯑꯗꯨꯅ ꯐꯩꯌꯦ ꯏꯌꯥꯝꯕ ꯌꯥꯔꯤꯈꯩꯏ ꯑꯗꯨꯃꯥꯏꯅ ꯇꯧꯕꯤꯕꯅꯦ
ꯁꯤꯗ ꯁꯤ ꯊꯝꯈ꯭ꯔꯕ ꯃꯇꯨꯡꯗ ꯅꯪꯅ ꯑꯃꯨꯛꯇꯪꯁꯨ ꯇꯧꯕ ꯌꯥꯔꯝꯒꯅꯤ ꯑꯩꯉꯣꯟꯗ
ꯍꯣꯏ ꯌꯥꯒꯅꯤ ꯏꯌꯥꯝꯕ
ꯑꯩꯅꯗꯤ ꯑꯅꯤꯔꯛ ꯌꯥꯒꯤꯅꯤ ꯅꯠꯇ꯭ꯔꯥ
ꯍꯣꯏ ꯀꯩꯁꯨ ꯀꯥꯏꯗꯦ ꯑꯗꯨꯝ ꯇꯧꯕꯤꯔꯛꯑꯁꯨ ꯑꯗꯨꯝ ꯄꯨꯟꯅ ꯑꯗꯨꯝ ꯂꯣꯏꯁꯤꯟꯃꯤꯟꯅꯁꯦꯕ ꯑꯗꯨꯝ
ꯌꯥꯅꯤ ꯋꯥꯠꯍꯧꯕ ꯈꯔꯗꯨꯅ ꯀꯣꯟꯅ ꯇꯉꯥꯏꯐꯥꯎ ꯐꯗꯅ ꯀꯅꯥ ꯀꯅꯥꯅꯣ ꯇꯥꯟꯅꯔꯒ ꯃꯥꯒꯤꯁꯨ ꯇꯧꯕꯤꯈꯤꯕ ꯑꯗꯥꯏꯅ ꯃꯦꯡ ꯈꯠꯅꯕ ꯌꯥꯏꯗꯅꯀꯣ ꯑꯗꯣ ꯀꯥꯡꯂꯨꯞ ꯀꯥꯡꯂꯨꯞ ꯑꯆꯧꯕꯗꯨꯗꯥ ꯃꯤ ꯌꯥꯝꯖꯩ ꯍꯥꯏꯕꯋꯥꯅꯤ ꯍꯥꯏꯗꯤ ꯈꯪꯅꯗꯕ ꯉꯥꯛꯇ ꯑꯣꯏꯕꯅꯤꯅ ꯃꯣꯏ ꯈꯪꯅꯕ ꯃꯁꯦꯟꯗꯨ ꯖꯨꯖꯨ ꯑꯗꯨꯝ ꯇꯧꯅꯔꯝꯗꯣꯏꯅꯦꯕ
ꯃꯥꯅꯦ ꯃꯥꯅꯦ ꯍꯥꯟꯅꯗꯒꯤ ꯌꯥꯎꯔꯛꯄ ꯃꯣꯏꯗꯤ ꯑꯗꯨꯝ ꯃꯣꯏ ꯃꯁꯦꯟ ꯑꯗꯨꯝ ꯊꯕꯛꯁꯦ ꯄꯤꯔꯛꯄꯒ ꯑꯗꯨꯝ ꯂꯣꯏꯁꯤꯟꯅꯔꯝꯗꯣꯏꯅꯦꯕ ꯑꯩꯈꯣꯏꯅ ꯑꯃꯨꯛ ꯑꯅꯧꯕ ꯑꯣꯏꯕꯅꯤꯅ ꯑꯗꯨ ꯈꯪꯗꯕꯒꯤ ꯑꯗꯨꯝ ꯀꯣꯏꯊꯤ ꯊꯤꯕꯒꯤ ꯋꯥꯅꯦꯕ
ꯑꯗꯣ ꯑꯩꯅ ꯍꯥꯏꯅꯤꯡꯉꯤꯁꯤꯅ ꯏꯅꯥꯎꯗ ꯁꯤꯒꯤ ꯄꯣꯠꯁꯤꯗ ꯊꯥꯖꯕ ꯂꯩꯇꯥꯥꯔꯒꯗꯤ ꯑꯩꯁꯨ ꯏꯁꯨ ꯏꯃꯥꯟꯅꯕ ꯃꯣꯏ ꯃꯔꯤ ꯃꯉꯥꯁꯤ ꯌꯥꯎꯍꯜꯂꯒ ꯑꯗꯥꯒꯤ ꯏꯅꯥꯎꯒꯁꯨꯣ ꯑꯥ ꯏꯅꯥꯎꯒꯤ ꯌꯥꯝꯅ ꯈꯪꯅ ꯆꯥꯟꯅꯕ ꯌꯥꯝ ꯀꯟꯅ ꯌꯥꯎꯗ꯭ꯔꯕꯁꯨ ꯑꯩꯅ ꯁꯣꯝꯗ ꯑꯗꯨꯝ ꯃꯦꯟꯈꯠꯂꯛꯄ ꯌꯥꯏꯗꯅ ꯑꯗꯨꯝ ꯊꯣꯛꯄꯤꯒꯦ ꯑ ꯑꯗꯨꯝ ꯃꯇꯦꯡ ꯄꯥꯡꯅꯔꯒ ꯑꯗꯨꯝ ꯃꯇꯝ ꯃꯇꯝꯒꯤ ꯀꯥꯟꯅꯕꯁꯦ ꯂꯧꯃꯤꯟꯅꯕ ꯍꯥꯏꯗꯨꯅꯤ
ꯃꯥꯅꯦ
ꯊꯕꯛꯁꯦ ꯑꯩꯈꯣꯏꯅ ꯇꯧꯗ꯭ꯔꯒꯗꯤ ꯁꯤꯁꯦ ꯂꯦꯝꯅ ꯑꯃꯨꯛ ꯍꯟꯒꯗꯧꯕꯅꯦꯕ ꯑꯗꯨꯅ ꯑꯗꯨꯝ ꯂꯥꯛꯏ ꯀꯥꯟꯁꯤꯗ ꯑꯩꯈꯣꯏꯅ ꯌꯥꯔꯤꯈꯩ ꯑꯩꯈꯣꯏ ꯉꯝꯅꯕ ꯇꯧꯍꯧꯕ ꯍꯥꯏꯇꯥꯔꯦꯅꯦ ꯌꯥꯝꯅ ꯌꯥꯝꯅ ꯂꯣꯏꯁꯜꯍꯧꯕ ꯑꯩꯈꯣꯏꯗꯁꯨ ꯀꯥꯟꯅꯍꯧꯕꯅꯤꯅ
ꯌꯥꯝ ꯐꯩ ꯍꯧꯖꯤꯛꯀꯤꯗꯤ ꯁꯤꯁꯦ
ꯎꯝ ꯑꯩꯅ ꯌꯥꯎꯕ ꯑꯩꯈꯣꯏ ꯂꯨꯞꯇꯨꯗꯁꯨ ꯑꯩꯈꯣꯏ ꯃꯩꯇꯩ ꯃꯆꯥ ꯈꯛ ꯅꯠꯇꯕ ꯑꯇꯣꯞꯄ ꯑꯗꯨꯝ ꯌꯥꯎꯋꯤ ꯈꯔ ꯑꯗꯨꯝ
ꯌꯥꯎꯋꯦ ꯀꯩꯅꯣꯁꯨ ꯆꯤꯡꯃꯤꯁꯨ ꯌꯥꯎꯋꯦ ꯑꯩꯒꯤ ꯒ꯭ꯔꯨꯞ ꯍꯧꯖꯤꯛꯀꯤ ꯌꯥꯝꯗꯕꯗꯣ
ꯑꯥ ꯌꯥꯎꯋꯦ ꯌꯥꯎꯋꯦ ꯏꯌꯥꯝꯕ ꯑꯩ ꯑꯩꯒꯤꯗꯨꯁꯨ ꯑꯗꯨꯗꯣ ꯌꯥꯎꯋꯤ
ꯑꯗꯨꯃꯥꯏꯅ ꯇꯧꯔ ꯌꯥꯎꯔꯦ ꯃꯃꯤꯡꯗꯨꯗꯤ ꯑꯃꯨꯛ ꯃꯩꯇꯩꯒꯤ ꯃꯤꯡ ꯃꯥꯟꯕ ꯍꯥꯏꯇꯥꯔꯦꯅꯦ ꯄꯨꯡ ꯏꯗꯤ ꯑꯗꯨꯝ ꯏꯕ
ꯑꯥ
ꯋꯥꯔꯤ ꯁꯥꯔꯀꯥꯟꯗ ꯑꯩꯅ ꯁꯨꯝ ꯈꯪꯕ ꯍꯥꯏꯇꯥꯔꯦ
ꯃꯤꯁꯤꯡꯁꯦ ꯍꯧꯖꯤꯛꯀꯥꯟꯗꯤ ꯋꯥꯅꯕꯅꯤꯅ ꯁꯦꯜ ꯇꯥꯟꯐꯝꯁꯨ ꯀꯌꯥ ꯂꯩꯁꯜꯂꯛꯇꯕꯅꯤꯅ ꯑꯗꯨꯝ ꯀꯔꯤ ꯀꯔꯤ ꯇꯧꯕ ꯌꯥꯔꯤꯒꯦ ꯁꯤ ꯑꯗꯨꯝ ꯊꯤꯅꯔꯛꯄꯗ ꯑꯗꯨꯝ ꯊꯦꯡꯅꯔꯛꯄ ꯖꯥꯠꯅꯤꯗ ꯂꯣꯏꯅ
ꯊꯕꯛ ꯁꯨꯅꯤꯡꯕ ꯑꯗꯒꯤ ꯁꯦꯜ ꯇꯥꯅꯤꯡꯕꯁꯦ ꯍꯟꯗꯛꯁ ꯀꯩꯅꯣꯁꯦ ꯑꯩꯈꯣꯏꯒꯤ ꯇꯝꯄꯥꯛꯀꯤ ꯃꯤꯈꯩꯁꯦ ꯈꯔ ꯒ꯭ꯌꯥꯟ ꯂꯥꯛꯑꯦ ꯍꯥꯏꯇꯥꯔꯦ ꯊꯕꯛꯁꯦ ꯈꯔ ꯁꯨꯅꯤꯡꯉꯦ ꯇꯧꯈꯤꯕ ꯀꯩꯅꯣꯗꯨꯅꯀꯣ ꯁꯨꯝ ꯋꯥꯅꯔꯛꯄꯅꯤꯅ ꯃꯤꯁꯦ ꯍꯤꯡꯗꯕꯗꯤ ꯌꯥꯗꯃꯤꯅ
ꯃꯥꯅꯦ ꯋꯥꯕ ꯍꯦꯟꯃꯂꯛꯄꯁꯦ ꯄꯣꯠ ꯆꯩ ꯍꯥꯏꯔꯦ ꯑꯩꯈꯣꯏ ꯑꯩꯈꯣꯏ ꯂꯝꯗꯝꯁꯤꯅ ꯑꯃꯨꯛꯀ ꯍꯦꯟꯅ ꯇꯥꯡꯉꯤꯗꯣ ꯑꯇꯣꯞꯄ ꯃꯐꯝꯗ ꯄꯤꯕ ꯆꯥꯡꯗꯨꯗꯒꯤ ꯁꯔꯨꯛ ꯇꯔꯨꯛ ꯑꯃ ꯇꯔꯦꯠ ꯑꯃ ꯍꯦꯟꯒꯠꯂꯒ ꯑꯩꯈꯣꯏꯒꯤ ꯂꯝꯗꯝꯁꯤꯗ ꯄꯤꯔꯤꯅꯦꯕ
ꯄꯩꯁꯥ ꯄꯥꯏꯕ ꯆꯥꯎꯅ ꯇꯧꯕ ꯉꯝꯕ ꯀꯥꯡꯕꯨꯅ ꯁꯦꯟꯗꯣꯡꯁꯦ ꯄꯨꯡꯂꯧ ꯂꯧꯕ
ꯎꯝ ꯃꯥꯅꯦ ꯃꯥꯅꯤ
ꯈ꯭ꯋꯥꯏꯗꯒꯤ ꯋꯥꯕꯗꯤ ꯈ꯭ꯋꯥꯏꯗꯒꯤ ꯂꯥꯏꯔꯕ ꯃꯤꯅꯅꯤ ꯋꯥꯔꯤꯁꯦ
ꯃꯥꯅꯤ
ꯆꯩꯊꯦꯡꯁꯦ ꯃꯣꯏꯗ ꯉꯥꯛꯇꯅꯤꯕ ꯐꯪꯉꯤꯁꯦ
ꯏꯔꯥꯡ ꯇꯧꯔꯦ ꯂꯥꯏꯔꯕ ꯑꯩꯈꯣꯏ ꯑꯗꯨꯝ ꯋꯥꯅꯤ ꯌꯥꯎꯕꯁꯨ ꯑꯗꯨꯝ ꯂꯥꯏꯔꯕ ꯃꯆꯥ ꯑꯩꯈꯣꯏꯅ ꯑꯗꯨꯝ ꯌꯥꯎꯔꯨꯅꯤ ꯏꯔꯥꯡꯗꯣ ꯋꯥꯕꯁꯨ ꯑꯩꯈꯣꯏ ꯑꯗꯨꯝ ꯋꯥꯅꯤ
ꯑꯗꯩ ꯃꯣꯏ ꯃꯅꯨꯡꯗ ꯃꯣꯏ ꯌꯥꯅꯕ ꯈꯔꯅ ꯑꯗꯨꯝ ꯁꯦꯜ ꯈꯔ ꯄꯥ ꯄꯤꯅꯔꯒ ꯑꯗꯨꯝ ꯌꯥꯁꯟꯅꯈꯤꯕ ꯑꯗꯩ ꯂꯥꯏꯔꯕ ꯑꯩꯈꯣꯏꯅ ꯋꯥꯁꯨ ꯋꯥꯕ ꯑꯄꯪꯕꯁꯨ ꯇꯥꯍꯧꯕ
ꯑꯗꯨ ꯁꯤ ꯋꯥꯔꯤ ꯃꯌꯥꯝꯁꯦ ꯑꯗꯨꯝ ꯀꯥꯎꯈ꯭ꯔꯅꯤ ꯃꯊꯪ ꯆꯍꯤꯗ ꯑꯃꯨꯛ
ꯀꯥꯎꯈ꯭ꯔꯗꯣꯏꯅꯦ
ꯍꯧꯖꯤꯛꯇꯩ ꯑꯗꯨꯝ ꯍꯧꯔꯦ ꯑꯗꯨꯗ ꯌꯥꯎꯔꯦ ꯑꯗꯨꯗ ꯌꯥꯎꯔꯦꯅ
ꯎꯝ
ꯍꯧꯈꯤꯕ ꯆꯍꯤ ꯑꯍꯨꯝꯁꯤꯗ ꯇꯧꯈꯤꯕ ꯃꯌꯥꯝ ꯋꯥꯅꯈꯤꯕ ꯃꯌꯥꯝꯗꯣ ꯂꯣꯏ ꯀꯥꯎꯅꯔꯒ ꯃꯥꯅ ꯑꯩꯒꯤ ꯃꯤꯅꯤ ꯃꯥꯅ ꯑꯩꯒꯤ ꯃꯤꯅꯤ ꯑꯃꯛ ꯂꯣꯏ ꯆꯠꯅꯈꯤꯗꯣꯏꯅꯤ
ꯇꯧꯔꯤꯅꯤ ꯃꯤꯁꯪ ꯈꯥꯏꯕꯣꯛꯅꯗꯅ
ꯃꯥꯅꯤ
ꯎꯝ
ꯃꯣꯏꯗꯤ ꯑꯁꯣꯝꯗ ꯌꯥꯎꯒ꯭ꯔ‌ꯦ ꯑꯩꯈꯣꯏꯒꯤꯁꯨ ꯁꯦꯝꯗꯕ ꯌꯥꯗꯦꯅ ꯑꯩꯈꯣꯏꯒꯤꯁꯨ ꯃꯥ ꯂꯩꯔꯤꯌꯦꯅ ꯑꯗꯨꯃꯥꯏꯅ ꯑꯗꯨ ꯇꯧꯗ꯭ꯔꯗꯤ ꯌꯥꯗꯦ ꯍꯥꯏꯕꯒꯤ ꯃꯑꯣꯡꯗ ꯍꯧꯒꯠꯂꯛꯏꯕ ꯅꯍꯥꯁꯤꯡꯗꯤ ꯈꯔꯕꯨ ꯑꯗꯨꯝ ꯋꯥꯈꯜ ꯇꯥꯔꯦ ꯑꯗꯨꯒ ꯏꯌꯥꯝꯕ ꯑꯣꯏꯅꯖꯨ ꯍꯦꯟꯅ ꯈꯪꯕꯤꯔꯝꯃꯅꯤ ꯑꯩꯈꯣꯏ ꯍꯥꯟꯅꯒꯤ ꯑꯍꯜꯁꯤꯡ ꯂꯩꯗꯅꯀꯣ ꯍꯥꯅꯨ ꯍꯥꯟꯙꯤꯁꯤꯡ ꯂꯩꯔꯤꯁꯦ ꯃꯣꯏꯁꯤꯅꯦ ꯌꯥꯝ ꯐꯔꯛ ꯊꯥꯔꯤꯁꯦ
ꯃꯣꯏꯖ‌ꯦ ꯍꯥꯟꯅ ꯐꯠꯇꯕ ꯆꯥꯔꯛꯈꯤꯕꯗꯣ
ꯎꯝ
ꯑꯗ ꯃꯁꯥꯗꯨꯗ ꯐꯠꯇꯕꯗꯣ ꯃꯥꯥꯏ ꯁꯤꯡꯂꯤ ꯁꯤꯡꯅꯥꯥꯎꯒꯤꯗ ꯆꯨꯒ꯭ꯔ‌ꯦꯕ ꯃꯣꯏꯁꯦ
ꯃꯥꯅꯦ ꯃꯥꯅ‌ꯦ
ꯄ ꯍꯟꯗꯣꯔꯛꯄ ꯍꯟꯗ‌ꯣꯛꯐꯁꯦ ꯄꯥꯛꯅ ꯌꯥꯗ꯭ꯔꯦ ꯍꯥꯏꯇꯥꯔꯦ
ꯑꯗꯒꯤꯗꯤ ꯃꯣꯏꯁꯨ ꯍꯥꯟꯅꯗꯒꯤ ꯑꯗꯨꯝ ꯊꯥꯖꯅꯕꯤ ꯑꯃ ꯂꯩꯔꯛꯄꯅꯤꯅ ꯃꯣꯏꯁꯨ ꯑꯗꯨꯗ‌ꯣ ꯃꯥꯡ ꯅꯤꯡꯗꯕ ꯍꯥꯏꯇꯥꯔꯦ ꯐꯒ‌ꯦꯔꯥ ꯐꯔꯣꯏꯔꯥ ꯑꯩꯈꯣꯏꯒꯤ ꯃꯤꯅꯤ ꯍꯥꯏꯕꯒꯤ ꯃꯑꯣꯡꯗ ꯑꯗꯨꯝ ꯂꯩꯕꯗꯣ
ꯃꯁꯥꯅ ꯀꯛꯄ ꯉꯥꯏꯖꯔꯣꯁꯦ ꯀꯩꯅꯣꯗꯤ ꯇꯔꯥꯃꯥꯊꯣꯏ ꯈꯔꯗꯤ ꯍꯦꯜꯂꯦ
ꯃꯁꯥꯅ ꯀꯛꯍꯟꯁꯦ ꯑꯌꯥꯝꯕ ꯑꯩꯈꯣꯏꯅ ꯀꯛꯎꯔꯒ ꯑꯃꯨꯛ ꯀꯩꯅꯣ ꯇꯧꯔꯨꯔꯒꯗꯤ
ꯎꯝ ꯀꯩꯅꯣꯕꯨꯗꯤ ꯊꯕꯛ ꯂꯣꯏꯁꯤꯟꯕꯒꯤꯕꯨꯗꯤ ꯇꯔꯥ ꯀꯩꯅꯣ ꯇꯧꯔꯀꯥꯟꯗ ꯑꯗꯨꯝ ꯀꯛꯄꯗꯨꯗ ꯉꯔꯥꯡꯕꯨꯗꯤ ꯌꯥꯏꯕꯀꯣ
ꯑꯥ
ꯀꯌꯥ ꯍꯦꯜꯂꯒ ꯃꯁꯥꯅ ꯀꯛꯄꯅꯤ ꯌꯦ